ꯑ ꯆꯥꯛ ꯆꯔꯕ꯭ꯔꯣ
ꯆꯥꯔꯦꯗꯥ
ꯑꯣ ꯑꯩꯁꯨ ꯍꯧꯖꯤꯛꯃꯛ ꯆꯥꯕꯗ ꯉꯥꯏꯔꯤ
ꯑꯣ ꯀꯔꯤ ꯃꯊꯦꯜ ꯑꯣꯏꯅ ꯆꯥꯒꯦ ꯉꯁꯤꯗꯤ
ꯉꯁꯤꯁꯦ ꯑ ꯗꯜ ꯒ ꯁꯟꯁ ꯑꯀꯪꯕꯗꯣ ꯍꯥꯞꯄ ꯑꯗꯨꯒ ꯀꯔꯤꯕ ꯍꯧꯖꯤꯛ ꯑ ꯆꯤꯡꯗ ꯑꯃ ꯐꯔꯟ ꯑꯃ ꯂꯩꯗꯅ ꯐꯔꯟ
ꯑꯥ ꯀꯩ ꯐꯟ
ꯐꯔꯟ ꯍꯥꯏꯕꯗꯤ ꯀꯩꯅꯣꯃ ꯀꯔꯤ ꯍꯥꯏꯁꯤꯔ ꯈꯪꯗꯔꯦꯅꯦ ꯑꯁ ꯑꯩ ꯍꯥꯏꯕ ꯉꯝꯗ꯭ꯔꯦ ꯑꯗꯨꯗꯣ ꯑꯃꯥꯡ ꯉꯥꯎꯔꯒ ꯆꯥꯅꯤꯡꯉꯥꯏ ꯃꯅꯝ ꯅꯨꯡꯁꯤꯕ ꯑꯃ ꯂꯩꯕꯅꯤ ꯑꯗꯨꯗ ꯕꯖꯥꯔ ꯂꯨꯄꯥ ꯀꯨꯟꯒꯤ ꯂꯩꯔꯦꯒ ꯉꯧꯔꯒ ꯆꯈꯥꯏꯈ꯭ꯔꯦ ꯆꯥꯛ ꯌꯥꯝ ꯆꯥꯔꯣ ꯂꯩꯔꯒ ꯌꯥꯝ ꯆꯈꯥꯏꯈ꯭ꯔꯦ
ꯍꯣꯏ ꯌꯥꯝ ꯍꯥꯎꯕꯅꯤꯅꯦ ꯑꯩ ꯀꯩꯅꯣ ꯑꯥ ꯀꯩꯅꯣꯗꯣ ꯑꯂꯨꯒ ꯕꯤꯟꯁ ꯕꯤꯟꯁꯇꯣ ꯃꯩꯇꯩꯂꯣꯟꯗ ꯀꯃꯥꯏꯅ ꯍꯥꯏꯕ꯭ꯔꯅꯦ
ꯍꯋꯥꯏ
ꯍꯋꯥꯏ ꯑꯗꯨꯝ ꯆꯥꯔꯦ
ꯑꯣꯈꯦ ꯍꯥꯎꯕꯅꯦ ꯑꯗꯨꯗꯤ ꯌꯨꯝ ꯑꯩꯅ ꯌꯨꯝꯒꯤ ꯆꯤꯖꯥꯛ ꯈꯛꯇ ꯆꯥꯔꯒ ꯑꯗꯨꯝ ꯅꯨꯡꯉꯥꯏꯅ ꯂꯩꯅꯤꯅ
ꯎꯝ ꯑꯩ ꯀꯩꯅꯣ ꯎꯝ ꯌꯨꯝ ꯂꯩꯇ꯭ꯔꯦ ꯍꯧꯖꯤꯛ ꯑꯩ ꯏꯝꯐꯥꯜꯗ ꯗꯦꯠ ꯀꯩꯅꯣꯗꯣ
ꯑꯥ
ꯗꯦꯠ ꯇ꯭ꯋꯦꯟꯇꯤ ꯁꯤꯛꯁꯇ ꯂꯥꯛꯈ꯭ꯔꯦꯕ ꯑꯩ ꯑꯥ ꯀꯩꯅꯣꯗ ꯇꯝꯄꯥꯛꯇ
ꯊꯕꯛ ꯇꯧꯒꯦ ꯍꯥꯏꯕ꯭ꯔꯣ ꯇꯧꯔꯤꯕ꯭ꯔꯣ ꯀꯩꯗꯧꯕ꯭ꯔꯣ
ꯎꯝ ꯊꯕꯛꯀꯤ ꯅꯠꯇꯦꯗ ꯁꯨꯝ ꯅꯠꯇꯦꯍꯦ
ꯅꯨꯄꯤꯒꯤ ꯋꯥꯔꯤꯗꯤ ꯇꯣꯛꯈ꯭ꯔꯁꯦ ꯇꯅꯤꯡꯗ꯭ꯔꯦ ꯀꯩꯅꯣ ꯏꯃꯥꯅ ꯑ
ꯏꯅꯥꯎ ꯅꯨꯨꯄꯥꯀꯣ
ꯎꯝ
ꯏꯅꯥꯎ ꯅꯨꯄꯥ ꯗꯤ ꯑꯦꯝ ꯀꯣꯂꯦꯖꯇ ꯑ ꯀꯥꯅꯤꯡꯉꯥꯏ ꯂꯩꯕ ꯑꯗꯨꯒꯤ ꯃꯥ ꯑ ꯚꯥꯔꯥꯗ ꯂꯩꯃꯤꯟꯅꯕꯅꯤꯗ ꯃꯥꯒ
ꯎꯝ ꯑꯣꯈꯦ ꯌꯥꯏꯅ ꯃꯔꯛ ꯃꯔꯛꯇꯗꯒꯤ ꯀꯣꯏꯊꯣꯛꯑꯒ ꯌꯦꯡꯒꯗꯕꯅꯦ ꯑꯗꯨ ꯅꯪ ꯏꯝꯐꯥꯜꯗ ꯂꯥꯛꯄ ꯌꯥꯔꯗꯤ ꯅꯪꯒꯤ ꯊꯕꯛ ꯅꯍꯥꯟꯒꯤꯗꯣ ꯆꯠꯄ ꯌꯥꯗ꯭ꯔꯕꯣ
ꯑꯩ ꯆꯠꯅꯤꯡꯗ꯭ꯔꯦꯗ ꯑꯗꯨꯒꯤꯗꯨ ꯑꯦꯛꯖꯥꯝ ꯑꯦꯛꯖꯥꯝ ꯅꯪ ꯅꯣꯏꯒꯨꯝꯅ ꯑꯦꯛꯖꯥꯝ ꯈꯔ ꯄꯤ